ꯑꯣꯏ
ꯇꯥꯕ꯭ꯔꯣ
ꯇꯑꯌꯦ
ꯑ ꯑꯩꯁꯦ ꯇꯥꯏꯌꯦ ꯅꯪ ꯀꯔꯤ ꯇꯣꯕ꯭ꯔꯣ
ꯑꯩ ꯍꯧꯖꯤꯛꯅ ꯑꯗꯨꯛꯇꯤ ꯂꯣꯏꯔꯒ ꯃꯄꯜꯗ ꯊꯣꯂꯦ ꯅꯪꯗꯤ
ꯍꯥꯏꯗꯤ ꯀꯔꯤꯁꯨ ꯇꯧꯗꯦꯗ ꯑꯗꯨꯝ ꯀ꯭ꯂꯥꯁ ꯄꯥꯏꯔꯦꯀꯣ ꯔꯨꯝꯗ ꯂꯩꯌꯦ ꯑꯗꯨꯝꯅ ꯅꯪꯗꯤ ꯑꯗꯨꯗꯤ ꯆꯠꯄ꯭ꯔꯥ ꯎꯝ
ꯍꯣꯏ ꯑꯩꯈꯣꯏ ꯇꯤ ꯂꯩꯌꯦ ꯑꯩꯈꯣꯏꯗꯤ ꯑꯗꯨꯁꯨ ꯎ ꯈꯟꯗ꯭ꯔꯦ ꯍꯦ ꯃꯗ꯭ꯔꯦ ꯍꯧ ꯎꯆꯖꯤꯤꯛꯇ ꯇꯣ
ꯎꯝ ꯑꯥ ꯑꯗꯨꯗꯤ ꯆꯠꯄꯗꯣ ꯌꯥꯝ ꯋꯥꯕꯅꯦ ꯑꯗꯨ
ꯍꯧꯖꯤꯛꯀꯥꯟꯗꯀꯣ ꯊꯕꯛꯁꯨꯁꯨ ꯌꯥꯝꯅ ꯂꯩꯇꯦ ꯑꯗꯨꯅꯦ
ꯑꯣ ꯍꯧꯖꯤꯒꯤ ꯋꯥꯗꯂ ꯑꯣ ꯎꯝ ꯀꯩ ꯇꯧꯒꯦꯅꯣ ꯍꯧꯖꯤꯛ ꯑꯦ ꯍꯣꯁꯇꯦꯜꯗ ꯍꯜꯂꯛꯈ꯭ꯔꯕ꯭ꯔꯣ
ꯍꯧꯖꯤꯛ ꯃꯄꯜꯗ ꯂꯩ ꯑꯗꯨꯝꯅ ꯐꯝꯕꯜ ꯂꯩꯔꯒꯣ ꯅꯪꯉꯣꯟꯗ ꯋꯥꯔꯤꯔ ꯁꯠꯃꯤ
ꯑꯣ
ꯅꯗꯤ ꯀꯗꯤ ꯆꯂꯦ ꯍꯧꯖꯤꯛ
ꯑꯩꯗꯤ ꯑꯗꯨꯝ ꯔꯨꯝꯗ ꯂꯩꯗ
ꯑꯣ ꯑꯗꯨꯛꯇꯤ ꯆꯠꯇꯦ ꯅꯁꯤ ꯅꯪ
ꯆꯠꯂꯦ ꯆꯠꯂꯒ ꯍꯜꯂꯛꯈ꯭ꯔꯦ
ꯑꯣ
ꯅꯪꯗꯤ ꯂꯥꯡ ꯆꯥꯛꯈ꯭ꯔꯕ꯭ꯔꯣ
ꯎꯝ
ꯑꯩ ꯑꯁ ꯑꯩ ꯀ꯭ꯂꯥꯁ ꯄꯥꯏꯔꯒꯀꯣ ꯑꯗꯨꯆꯤ ꯆꯠꯂꯒꯀꯣ
ꯍꯣꯏ
ꯗꯗꯨꯇꯤ ꯆꯠꯂꯒ ꯍꯣꯁꯇꯦꯜꯗ ꯍꯜꯂꯛꯈ꯭ꯔꯦ ꯑꯗꯨꯒꯤ ꯑꯗꯨꯝ ꯂꯩꯌꯦ ꯌꯨꯝꯐꯝꯗ
ꯑꯣ ꯀ ꯆꯤꯟꯅ ꯆꯤꯟꯅꯉꯥꯏꯅꯤ
ꯍꯣꯏ ꯅꯨꯡꯉꯥꯏꯔꯦ ꯍꯧꯖꯤꯛꯇꯤ
ꯍ ꯑꯗꯨ
ꯂꯣꯟꯁ ꯆꯥꯔꯕ꯭ꯔꯣ
ꯍꯥꯥ
ꯂꯥꯟꯁ ꯁ꯭ꯇꯥꯔ ꯕ꯭ꯔꯣ
ꯍ ꯆꯔ ꯑꯗꯨ ꯑꯗꯨ ꯍꯣꯏ
ꯆꯥꯏꯦ
ꯅꯍꯥꯟꯗꯨꯀꯣ ꯌꯥꯝꯅ ꯎꯝ ꯆꯠꯂꯝꯃꯦ ꯑꯗꯨꯅꯦ ꯑꯩꯈꯣꯏꯗ ꯃꯄꯥꯟꯗ ꯆꯠꯂꯒ ꯑꯩꯒꯤ ꯐ꯭ꯔꯦꯟꯁ ꯑꯩꯉꯣꯟꯗꯀꯣ
ꯑꯣ ꯄꯥꯟꯗ ꯆꯂ ꯑꯗꯨꯒ ꯁꯤꯟꯖꯨꯒꯒꯥ ꯎꯝ ꯄꯨꯣꯔꯥꯒꯨꯝꯕ ꯑꯗꯨꯒ ꯃꯍꯩꯒꯨꯝꯕ ꯑꯗꯨ
ꯑꯝ ꯑꯣ ꯊꯥꯎꯒꯤꯅꯦ ꯑꯗꯨꯗꯤ
ꯍꯣꯏ ꯍꯣꯏ ꯉꯁꯤꯗꯣ ꯍꯧꯋꯦ ꯑꯩꯅ ꯆꯥꯄ ꯌꯥꯝ ꯂꯥꯝꯃꯦ ꯑꯗꯣ ꯑꯗꯨꯅꯦ ꯑꯦꯛꯁꯇ꯭ꯔꯥ ꯍꯥꯎꯋꯦꯅ ꯉꯁꯤꯗꯣ
ꯑꯣ ꯅꯈꯣꯏꯒꯤ ꯃꯨꯔꯣꯛꯁꯤꯡꯁꯨ ꯂꯩꯕ꯭ꯔꯥ ꯍꯧꯖꯤꯛ
ꯍꯧꯖꯤꯛꯇꯁꯨ ꯍ ꯍꯣꯏ ꯃꯤ ꯑꯅꯤ ꯑꯍꯣꯡ ꯂꯩꯌꯦ ꯍꯧꯖꯤꯛꯇꯣ
ꯑꯣꯝ
ꯅꯪꯉꯣꯟꯗꯗꯤ ꯌ ꯅꯪ ꯈꯛꯇ ꯂꯩꯌꯦꯕ
ꯔꯦꯕ
ꯅꯪꯈꯠꯇ ꯂꯩꯕ꯭ꯔꯣ
ꯍꯗꯔꯦ ꯍꯧꯖꯤꯦꯛ ꯀ ꯍ
ꯎꯝ ꯃꯥꯏ ꯇꯗꯔꯤ ꯀꯗꯦꯗ ꯆꯈ꯭ꯔꯦ
ꯀꯜꯦꯕꯥꯛ
ꯅꯪ ꯏꯔꯣꯃꯦ ꯑꯇꯩꯗꯤ ꯑꯗꯨꯝꯃꯛ ꯀꯗꯥꯏꯗ ꯆꯠꯈ꯭ꯔꯦ
ꯎꯝ ꯃ ꯃꯈ ꯀꯣꯏ ꯆꯠꯁꯦ ꯃꯣꯏ ꯀꯣꯏꯁꯨ
ꯑꯣ
ꯑꯩꯅ ꯑꯩꯅ ꯐꯥꯔꯁ ꯔꯣꯜ ꯅꯕꯔꯅꯤꯅꯀꯣ ꯑꯗꯨꯒꯤ ꯐꯥꯔꯁ ꯐꯥꯔꯁꯇ ꯆꯠꯈ꯭ꯔꯦ ꯑꯗꯨꯒ ꯍꯜꯂꯛꯈ꯭ꯔꯦ ꯃꯈꯣꯏ ꯆꯠꯈ꯭ꯔꯦ ꯑꯃꯒ
ꯑꯣ ꯑꯣ ꯀꯗꯥꯏꯗ ꯆꯠꯈ꯭ꯔꯦ ꯃꯈꯣꯏꯗꯣ ꯑꯣ ꯃꯈꯣꯏꯗ ꯗ꯭ꯌꯨꯇꯤ ꯅꯪꯗꯤ ꯗ꯭ꯌꯨꯇꯤ ꯂꯩꯇ꯭ꯔꯤꯕꯣ
ꯍꯣꯏꯗꯤ ꯑꯗꯨꯗꯤ ꯂꯣꯏꯔꯛꯏꯗꯤ ꯉꯁꯥꯏꯗꯨꯅ ꯑꯩꯒꯤꯗꯤ ꯑꯩꯗꯤ ꯔꯣꯝ ꯅꯝꯕꯔ ꯐꯥꯔꯁꯅꯤꯅꯀꯣ ꯑꯗꯨꯒꯤ ꯃꯈꯣꯏꯁꯨ ꯂꯣꯏꯔꯅꯤ ꯍꯧꯖꯤꯛꯇꯤ ꯂꯥꯛꯀꯅꯤ
ꯑꯣ ꯑꯗꯨꯗꯤ ꯐꯔꯦ ꯅꯥꯟ ꯁꯝꯔꯤꯗꯤ
ꯍꯣꯏ
ꯍꯝ
ꯍꯣꯏ
ꯑꯗꯨ ꯑꯗꯨꯗꯤ ꯆꯠꯄ ꯃꯇꯝꯗ ꯑꯣ
ꯍꯣꯏ
ꯎꯝ ꯅꯨꯄꯤ ꯑꯃꯀꯣ ꯑꯉꯥꯡ ꯂꯥꯏꯌꯦ ꯑꯉꯥꯡ ꯄ꯭ꯔꯦꯒꯅꯦꯟ ꯇꯧꯋꯦꯕ
ꯑꯣ
ꯑꯗꯨꯒ ꯄ꯭ꯔꯒꯅꯦ ꯟ ꯇꯧꯔꯒ
ꯑ ꯑꯁꯤꯗ ꯌꯦꯡꯉꯣ ꯂꯣꯏꯅꯃꯛ ꯐꯖꯩꯌꯦ
ꯄꯦꯒꯅꯦꯟ ꯄꯦꯒꯅꯦꯟ ꯇꯧꯔꯒ ꯀꯣ
ꯍꯣꯏ
ꯃꯥꯒꯤ ꯅꯨꯄꯥꯗꯣ ꯑꯩꯈꯣꯏꯅꯤ ꯀꯥꯏꯅꯈ꯭ꯔꯦ ꯗꯤꯚꯣꯔꯁ
ꯅꯨꯡꯉꯥꯏꯇꯦꯍꯦ ꯑꯗꯨꯅ ꯇꯧꯔꯗꯤꯀꯣ ꯑꯩꯈꯣꯏꯒꯤ ꯃꯃꯥꯡꯗ ꯎꯗ ꯑꯗ ꯍꯣꯏ
ꯑꯗꯨꯒ ꯗꯤꯕꯔꫭꯁ ꯇꯧꯈꯔꯒ ꯑꯉꯥꯡꯗꯣ ꯑꯉꯥꯡ ꯑꯉꯥꯡ ꯃꯥꯗꯣ ꯄ꯭ꯔꯦꯛꯅꯦꯟ ꯇꯧꯔꯦꯕ ꯅꯨꯄꯤꯗꯣ
ꯍꯣꯏ
ꯑꯗꯨꯒ ꯄ꯭ꯔꯦꯒꯅꯦꯟ ꯇꯧꯔꯒꯀꯣ
ꯑꯥ
ꯑꯉꯥꯡ ꯄꯣꯛꯈ꯭ꯔꯗꯤ ꯑꯉꯥꯡ ꯄꯣꯛꯈ꯭ꯔꯗꯤ ꯎꯝ ꯅꯨꯄꯥꯒꯤ ꯅꯨꯄꯥꯒꯤ ꯌꯨꯝꯗ ꯄꯤꯈ ꯄꯤꯒꯤꯅꯤ ꯍꯥꯏꯌꯦ
ꯑꯣ
ꯑꯗꯨꯒꯤ ꯃꯥꯗꯤ ꯀꯞ ꯀꯥꯞꯄ꯭ꯔꯒ ꯂꯩꯌꯦ ꯅꯨꯡꯁꯤꯌꯦ
ꯑꯣ ꯑꯗꯨꯗꯤ ꯅꯨꯡꯁꯤꯈꯣ
ꯍꯣꯏ ꯃꯥꯗꯤꯗꯨꯀꯣ ꯆꯍꯤ ꯆꯍꯤꯁꯨ ꯎꯝ ꯇꯨ꯭ꯋꯦꯟꯇꯤ ꯈꯛꯇ ꯌꯥꯎꯋꯦ ꯇꯨ꯭ꯋꯦꯟꯇꯤ ꯈꯛ ꯍꯥꯛꯛꯇꯥꯛ ꯑꯣꯏꯔꯦ ꯑꯩꯈꯣꯏ ꯍꯦꯟꯅ ꯌꯥꯡ ꯇꯧꯋꯦ
ꯑꯗꯨꯗꯤ ꯈꯩ ꯇꯧꯗꯦ ꯑꯃꯨꯛꯀ ꯇꯧꯔꯁꯨ ꯌꯥꯏꯌꯦ
ꯍꯥꯏꯗꯤ ꯅꯠꯇꯩ ꯍꯋꯥꯏ ꯑꯃꯨꯛ ꯇꯧꯔꯁꯨ ꯌꯥꯏ ꯑꯗꯨꯕꯨꯀꯣ
ꯍꯣꯏ
ꯃꯥꯗꯣ ꯗꯤ ꯐꯣꯔꯁ ꯇꯧꯈ꯭ꯔꯦꯕ
ꯑꯥ ꯅꯨꯡꯉꯥꯏꯇꯦꯍꯦ
ꯇꯧꯈ꯭ꯔꯦ ꯑꯗꯨꯒ ꯎꯝ ꯐꯦꯝꯂꯤ ꯅꯨꯄꯥꯒꯤ ꯐꯦꯝꯂꯤꯅꯀꯣ
ꯍꯣꯏ
ꯑꯉꯥꯡ ꯑꯉꯥꯡ ꯄꯣꯛꯈ꯭ꯔꯗꯤ ꯃꯈꯣꯏꯅ ꯄꯥꯏꯈ꯭ꯔꯒꯅꯤ ꯍꯥꯏꯑꯦ ꯍꯥꯏꯑꯦ
ꯑꯣ
ꯑꯗꯨꯒꯤ ꯃꯥ ꯅꯨꯄꯤꯗꯣ ꯅꯨꯡꯉꯥꯏꯇꯕꯒꯤ ꯀꯥꯞ ꯀꯥꯞꯔꯒ ꯂꯩꯌꯦ
ꯑꯣ ꯑꯗꯨ ꯑꯣꯏꯔꯁꯨ ꯑꯣ ꯃꯗꯨ ꯃꯤꯁꯀꯔꯤꯁꯤꯞ ꯇꯧꯈ꯭ꯔꯕꯣ
ꯅꯠꯇꯦꯍꯦ ꯄꫭꯛ ꯄꯣꯛꯀꯦ ꯍꯥꯏꯅ ꯂꯩꯕ ꯃꯥꯗꯣ ꯂꯥꯁ ꯋꯤꯛ ꯑꯣꯏꯔꯕ ꯎꯝ ꯃꯥꯒꯤ ꯋꯤꯛꯗꯣ ꯁꯨꯔꯦꯕ
ꯑꯣ
ꯉꯔꯥꯡꯗꯣ ꯄꯣꯛꯀꯦ ꯍꯥꯏꯅ ꯄꯣꯛꯈ꯭ꯔꯦ ꯍꫭꯁ ꯄꯤꯇꯥꯜꯗ ꯂꯩꯕ ꯃꯥꯜꯂꯦ
ꯑꯣ ꯑꯗꯨꯗꯤ ꯅꯨꯡꯉꯥꯏꯇꯦ ꯍꯦ ꯑꯗꯨ ꯑꯗꯨ ꯅꯪ ꯑꯉꯥꯟꯗꫭ ꯅꯨꯄꯤꯔ ꯅꯨꯄꯥꯔꯥ
ꯈꯪꯗꯦ ꯑꯩꯗꯤ ꯉꯔꯥꯡ ꯄꯣꯛꯀꯦ ꯍꯥꯏꯔꯒ ꯇꯧꯋꯦꯕ ꯃꯥꯒꯤ ꯀꯣꯟꯇ꯭ꯔꯦꯛꯁꯤꯡꯗꯣ ꯍꯥꯎꯋꯦꯕ ꯑꯗꯨꯒꯤ ꯌꯥꯝ ꯅꯨꯡꯁꯤꯌꯦ ꯌꯥꯝ ꯋꯥꯔꯒ ꯄꫭꯛ ꯄꫭꯛꯄꯤꯔꯒ ꯃꯈꯣꯏꯒꯤ ꯏꯄꯥ ꯑ ꯅꯨꯄꯥꯈꯣꯏꯅ ꯄꯥꯏꯈ꯭ꯔꯒꯤꯅꯦꯍꯦ
ꯍꫭꯏ ꯑꯗꯨꯅꯦ ꯑꯗꯨꯗꯤ ꯃꯤꯁꯨ ꯎꯁꯤꯠꯇꯄ
ꯍꯣꯏ ꯁꯤꯠꯇꯦ ꯃꯤꯅꯨꯡꯁꯤ ꯈꯪꯗꯦ ꯃꯈꯣꯏꯗꯣ
ꯀꯔꯌꯥꯕ
ꯎ ꯅꯨꯄꯤꯒꯀ ꯅꯨꯄꯤꯁꯤꯡꯒꯤ ꯑꯋꯥꯕꯗꯣ
ꯎꯝ
ꯌꯥꯝꯅ ꯋꯥꯕ ꯂꯣꯏꯅ ꯇꯧꯕꯤꯒ ꯑꯗꯨ ꯃꯈꯣꯏꯗꯨ ꯈꯪꯗꯔꯤ
ꯑꯗꯨꯒꯨꯝꯕ ꯑꯗꯨꯒꯨꯝꯕꯁꯨ ꯈꯪꯕꯤꯗꯦ
ꯑꯗꯨꯅꯦ ꯅꯨꯡꯉꯥꯏꯁꯦꯀꯣ
ꯎꯝ ꯍꯣꯏ
ꯑꯗ ꯑꯗꯨꯃꯅꯄꯔꯛꯇ ꯑꯗꯨ ꯏꯔ ꯑꯗ ꯄꯥꯎꯁꯤꯡ ꯑꯅ ꯄꯥꯏꯒꯦ ꯑꯗꯨꯝꯅ ꯍꯥꯏꯔꯁꯨ ꯍꯥꯏꯗꯤ ꯄꯤꯔꯛꯑꯣ
ꯑꯩꯁꯦ ꯄꯤ ꯆꯏꯁ
ꯍꯣꯏ ꯍꯣꯏ ꯑꯩꯅ ꯄꯣꯛꯁ ꯑꯩꯅ ꯂꯣꯏꯅꯃꯛ ꯇꯣꯛꯁꯤꯗꯤ ꯍꯥꯏꯗꯤ ꯄꯤꯔꯤꯕ
ꯎꯝ
ꯅꯪ ꯀꯗ ꯆ ꯅ ꯀꯗꯥꯩ ꯆꯠꯄꯅꯣ
ꯑꯗꯤꯒꯣ ꯑꯁꯤ ꯁꯥꯏꯇꯥ ꯆꯥꯂ ꯀ ꯑꯗꯨꯒ ꯑꯃꯃꯒ ꯁꯩꯇꯥ ꯆꯄꯜ
ꯃ ꯃꯐꯝ ꯑꯃꯗ ꯂꯩ ꯑꯗꯨꯅ
ꯃꯐꯝ ꯑꯃꯗ ꯐꯅꯁꯨ ꯅꯨꯡꯉꯥꯏꯇꯅ ꯑꯗꯨꯃꯅ ꯆꯠꯄꯗꯣ
ꯍꯗ
ꯃꯤꯅ ꯑꯗꯨꯝꯕꯅ ꯆꯞꯄ ꯌꯥꯝꯕ ꯑꯗꯨ ꯅꯨꯡꯉꯥꯏꯇꯦꯍꯦ ꯑꯗꯨꯅ ꯀꯣꯏꯁꯨ ꯋꯥꯀ ꯑꯗꯨꯝ ꯆꯠꯄ ꯅꯅꯨꯡꯃꯉꯥꯏꯑꯦ
ꯍꯣꯏ ꯑꯗꯨꯏꯗꯤ ꯑꯗꯨꯏꯗꯤ
ꯀꯩꯗꯧꯔꯤꯒꯦ ꯅꯪ ꯅꯪ ꯆꯥꯛ ꯅꯨꯡꯉꯥꯏꯒꯦꯕꯣ
ꯍꯣꯏ ꯅꯨꯡꯉꯥꯏꯇꯦ ꯑꯩꯀꯣ ꯑꯗꯨ ꯊꯨꯅꯒꯜꯂꯌꯦꯦ
ꯑꯣ ꯑꯗꯨꯗꯤ ꯅꯅꯨꯡꯉꯥꯏꯗꯦꯗꯥꯛ ꯐꯕ ꯑꯗꯨꯗꯤ
ꯆꯥꯔꯦ ꯆꯥꯔꯒ ꯈꯔ ꯈꯂ ꯐꯌꯦ
ꯑꯣ ꯑꯗꯨꯗ ꯐꯗ ꯃ ꯇ ꯀꯣ ꯆ
ꯅ ꯆ꯭ꯔꯇꯇ ꯀꯣ
ꯑ
ꯑꯗꯨꯅꯦ ꯑꯗꯨꯅꯦ ꯐꯖꯅ ꯆꯠ ꯆꯔꯣꯏ ꯑꯗꯨꯒ ꯎꯝ ꯎ ꯁꯨꯖꯣꯛ ꯐꯖꯔ ꯊꯙꯔꯄ
ꯍꯣꯏ
ꯑꯗꯨꯒ ꯑꯦꯟꯕ ꯀꯧ ꯀꯨꯝꯕꯥ ꯆꯠꯆꯒꯨꯝꯂ ꯀꯣ ꯎꯝ
ꯍꯔꯅ ꯍꯧꯖꯤꯛꯇ
ꯊꯂꯁ
ꯑꯩꯈꯣꯏꯒꯤ ꯃꯄꯥꯟꯗꯗꯤ ꯗꯥꯛ ꯑꯣꯏꯔꯕ꯭ꯔꯣ
ꯑꯣ ꯈꯔꯦ ꯍꯥꯏꯕ
ꯅꯈꯣꯏꯒꯤ ꯃꯐꯝꯗꯗꯤ ꯗꯔꯛ ꯑꯣꯏꯍꯜꯂꯕꯣ
ꯍꯣꯏ ꯁꯤꯗ ꯆꯠꯂꯒ ꯑꯗꯨꯒ ꯑꯃꯒ ꯂꯥꯛꯀꯦꯅꯤ ꯂꯥꯛꯑꯣ
ꯑꯣ ꯑꯣ ꯍꯣꯏ ꯍꯣꯏ
ꯐꯔꯦ ꯎꯝ ꯑꯗꯨꯗꯤꯀꯣꯠ
ꯍꯣꯏ
ꯑꯁꯤꯁ ꯉꯁꯤ ꯑ ꯇꯕꯤꯗ ꯆꯠꯂꯕꯀꯣ ꯑꯩꯒꯤ ꯐ꯭ꯔꯦꯟꯁꯦ ꯕꯤꯇꯤꯗ ꯆꯠꯄꯀꯣ ꯑꯩꯒꯤ ꯐ꯭ꯔꯦꯟ ꯑꯃꯗꯣ ꯃꯥ ꯏꯆ ꯏꯆꯤꯁꯨ ꯅꯅꯥ ꯑꯗꯨ ꯍ ꯍꯣꯁꯄꯤꯇꯜ ꯂ ꯑꯗꯨ ꯈ ꯇꯧꯔ ꯇ ꯂꯩ ꯆꯤꯅ ꯍꯥ
ꯎꯅꯕ꯭ꯔꯥ
ꯍꯣꯏꯣꯏ ꯑꯩꯒꯤ ꯐ꯭ꯔꯦꯟ ꯑꯃꯗꯣ ꯀꯣ ꯀꯦ ꯆꯦꯅꯤ ꯂꯑꯦ ꯎꯝ ꯃꯗꯨꯀꯣ ꯄ꯭ꯔꯦꯒꯅꯦꯟ ꯎꯋ ꯎꯝ ꯑꯗꯨꯅꯦ
ꯑꯣꯐ ꯑ ꯐꯔꯔꯕ꯭ꯔ ꯍꯧꯖꯤꯁꯤꯗ
ꯑꯣ ꯍꯧꯖꯤꯛꯗ ꯈꯔ ꯐ ꯍꯥꯏꯔ
ꯑꯥ
ꯎꯝꯝ ꯍꯣꯔꯦꯟꯗꯨꯀꯣ ꯍꯦꯟꯅꯗꯤꯁ ꯄꯗꯨ ꯍꯥꯏ
ꯑꯣ ꯍꯣꯔꯦꯟ ꯇꯧꯒꯦ ꯍꯥꯏꯕ꯭ꯔꯣ
ꯍꯣꯏ ꯍꯣꯏ ꯍꯧꯖꯤꯛꯇꯣ ꯀꯗꯝ ꯂꯥꯛꯄꯤꯒꯦ ꯑ
ꯑꯣ
ꯃꯗꯨ ꯃꯥꯒꯤ ꯍꯁꯕꯦꯟ ꯑꯗꯨꯗꯨ ꯃꯥꯒꯤ ꯏꯆꯦ ꯃꯥꯒꯤ ꯁꯤꯁꯇꯔ ꯑꯃꯗꯨꯁꯨ ꯅꯝ ꯌꯥꯎꯍꯨꯝꯂꯦ ꯑꯗꯨꯅ ꯑꯩꯈꯣꯏꯗꯃꯛ ꯆꯠꯂꯦ ꯑꯗꯨ ꯑꯣꯏꯔꯗꯤ ꯂꯥꯛꯆ꯭ꯔꯗꯤ ꯑꯩꯈꯣꯏꯁꯨ ꯂꯩ ꯂꯩ ꯑꯗꯨꯃꯥꯏꯅ ꯐꯪꯉ꯭ꯔꯦ ꯑꯗꯨꯁꯨꯨꯝ ꯃꯈꯣꯏ ꯍ ꯍꯥꯞꯐꯠꯇ꯭ꯔꯁꯨ ꯃꯈꯣꯏꯁꯨ ꯃꯤ ꯂꯩꯌꯦꯅꯤꯀꯣ ꯑꯗꯨ ꯆꯠꯄ ꯀꯥꯏꯗꯦ ꯀꯥꯏꯗꯦ ꯑꯗꯨꯝ ꯉꯝꯅ ꯍꯥꯏ ꯊꯣꯛꯂꯛ ꯆꯠꯈ꯭ꯔꯦ
ꯑꯣ ꯍꯧꯖꯤꯛ ꯃꯇꯝꯁꯦ ꯅꯥꯕ ꯃꯤꯁꯦ ꯇꯜꯂꯦꯀꯣ
ꯑꯗꯨꯅꯦ ꯑꯗꯨ ꯅꯨꯡꯉꯥꯏꯇꯦ ꯍꯦꯛ
ꯍꯣꯏ ꯅꯥꯟꯅꯤꯡ ꯗ꯭ꯔꯦꯍꯦ
ꯑꯗꯨꯅꯦ ꯍꯧꯖꯤꯛꯀ ꯅꯨꯃꯤꯠ ꯌꯥꯝ ꯂꯩꯌꯦꯀꯣ ꯑꯗꯨꯒ ꯑꯩꯗꯤ ꯍꯩꯅꯣꯁꯤꯗꯅꯤ ꯂꯩꯇ ꯍꯥꯏꯗꯤ ꯄꯅꯤ ꯂ ꯍꯥꯏꯂ ꯀ ꯍꯥꯏ ꯃꯤ ꯂꯩ ꯑꯗꯨ ꯑꯣꯏꯁꯨ
ꯐꯥꯔꯣ ꯐꯥꯔꯣ
ꯍꯥꯏꯗꯤ ꯀꯣ
ꯎꯝ
ꯐꯩꯌꯥ ꯇ
ꯌꯥꯗꯦ ꯇꯣꯗ
ꯄꯥꯏ ꯄꯥꯏ ꯌꯥꯗ ꯃꯈ ꯇꯀꯣ
ꯍꯣꯏ
ꯃꯈꯗ ꯑꯃꯨꯒꯖꯥꯜ ꯑꯃ ꯍꯥꯞꯈ꯭ꯔꯦ ꯃꯈꯣꯏꯅ ꯄꯥꯏꯔꯕ ꯌꯥꯗ꯭ꯔꯦ
ꯌꯥ ꯇꯧꯔꯗꯤ ꯆꯅꯤ ꯆꯅꯤꯔꯁꯨ ꯇꯧꯔꯒ
ꯍꯣꯏ ꯍꯣꯏ